ꯑꯣ ꯑꯣ ꯀꯣꯗꯣ ꯅꯨꯡꯉꯥꯏꯇꯣꯏꯅꯣ ꯈꯪꯗꯦ ꯃꯔꯛꯇ ꯇꯠꯈ꯭ꯔꯦ
ꯑꯣ ꯀꯌꯥ ꯊꯗꯤ
ꯏꯗ ꯆꯠꯂꯨꯕꯒꯤ ꯋꯥꯕꯅꯁꯨ ꯂꯣꯏꯔꯦ ꯎꯝ ꯄꯦꯅꯥ ꯈꯣꯡꯕ ꯑꯃꯒꯤ ꯃꯌꯨꯝꯗ ꯀꯩꯅꯣ ꯇꯧꯕ ꯔꯤꯁꯔꯁꯀꯤ ꯍꯪꯕ ꯆꯠꯂꯨꯕꯅꯦ
ꯑꯣ ꯀꯗꯥꯒꯤ ꯇꯧꯕꯅꯣ ꯏꯆꯦ ꯑꯣꯏꯒꯦꯔꯥ
ꯑꯣ ꯁꯤꯗ ꯑꯩꯒ ꯇꯧꯃꯤꯟꯅꯕ ꯑꯉꯥꯡ ꯑꯃ ꯂꯩꯕꯀꯣ ꯀꯣ ꯑꯗꯨ ꯃꯥꯗꯣ ꯀꯩꯅꯣ ꯇꯧꯒꯗꯕ ꯄꯦꯅꯥꯗ ꯄꯦꯄꯔ ꯑꯃ ꯏꯒꯗꯕ ꯑꯗꯨꯒꯤ ꯆꯠꯃꯤꯟꯅꯔꯨꯕꯅꯦ ꯑꯗꯨꯒ ꯋꯥꯔꯦ ꯉꯁꯥꯏꯗꯒꯤꯩ ꯆꯠꯂꯨꯔꯒ ꯊꯦꯡꯉꯤꯅ
ꯀꯩꯅꯣꯁꯨ ꯊꯤꯑꯣꯣꯔꯤꯁꯨ ꯄ꯭ꯔꯦꯛꯇꯤꯀꯦꯜꯁꯨ ꯑꯗꯨꯝ ꯑꯅꯤꯃꯛꯧ ꯇꯧꯗꯣꯏꯔꯥ ꯁ ꯏꯖꯨ ꯄ꯭ꯔꯦꯇ ꯀ ꯑꯗꯨꯁꯨ ꯑꯅꯤꯃꯛ ꯇꯧꯗ ꯌꯥꯎ ꯀꯦꯔ
ꯇꯧꯔꯣꯏ ꯇꯧꯔꯣꯏ ꯁꯦꯃꯤꯅꯥꯔ ꯏꯕꯒꯤꯅꯦꯕ ꯆꯦ ꯄꯦꯄꯔ ꯏꯕ ꯈꯛꯀꯤꯅꯦꯕ ꯊꯤꯗꯣꯏ ꯅꯠꯇꯦꯕ
ꯎꯝ ꯎ
ꯃꯣꯏꯁꯤꯕꯨ ꯇꯔꯨꯛ ꯇꯧꯕ ꯌꯥꯋꯦ ꯀꯣꯜ ꯇꯔꯨꯛꯛꯇ ꯍꯥꯏꯨ ꯌꯥꯏꯌꯦ ꯍꯥꯏꯁꯤꯕꯣ ꯃꯉꯥ ꯇꯔꯨꯛ ꯒ꯭ꯌꯥꯟ ꯇꯥꯗꯦ
ꯈꯦꯖꯍ
ꯅꯪ ꯃꯉꯥ ꯃꯉꯥ ꯈꯛꯇ ꯇꯧꯕ꯭ꯔꯥ
ꯍꯣꯏ ꯃꯉꯥ ꯃꯉꯥ ꯈꯛꯇꯪ ꯇꯧꯔꯨꯔꯒ ꯃꯣꯏ ꯁꯕꯃꯤꯠ ꯇꯧꯕꯩ ꯊꯣꯛꯂꯛꯑꯦꯕ
ꯎꯝ ꯑꯗꯨꯕꯨꯗꯤ ꯊꯣꯛ ꯃꯤ ꯑꯃꯗ ꯀꯌꯥ ꯀꯌꯥ ꯄꯨ ꯇꯧ ꯌꯥꯔꯤꯕꯅꯣ ꯍꯧ
ꯦꯕꯗꯤ ꯀ ꯍ ꯆꯥꯛ ꯆꯔꯦ
ꯐꯨꯏꯔꯣꯝꯕ ꯆꯥꯏꯌꯦ
ꯑꯣ ꯑꯁ ꯑꯩꯈꯣꯏ ꯆꯠꯂꯨꯕꯒꯤ ꯋꯥꯔꯦ ꯉꯁꯤꯗꯤ ꯑꯦꯁꯥꯏꯟꯃꯦꯟ ꯑꯃꯨꯛ ꯄꯤꯈꯠꯈ꯭ꯔꯦ ꯑꯁꯤ ꯂꯥꯏꯀ ꯇꯔ ꯊꯥ ꯇ ꯐ
ꯆꯠꯂꯨꯕ ꯁꯤꯅꯅꯨꯡ ꯍꯦꯟꯅ ꯋꯥꯏꯑꯗ
ꯑꯣ ꯉꯁꯤꯗꯤ ꯁꯃꯔꯦꯟꯗ꯭ꯔꯒꯤ ꯗꯦꯠ ꯑꯦꯅꯤꯚꯔꯁꯔꯤꯅꯦꯅꯁꯨ ꯑꯃꯨꯛ ꯇꯧꯕ ꯃꯩ ꯄꯥꯂꯟ ꯇꯧꯋꯦꯅ ꯉꯥꯏꯍꯥꯛ ꯑꯃꯨꯛ ꯐꯪꯁꯟ ꯇꯧꯕꯒꯤ ꯑꯃꯨꯛ ꯉꯥꯏꯍꯥꯛ ꯑꯃꯨꯛ ꯌꯥꯎꯔꯛꯑꯦ ꯑꯁ ꯆꯥꯛ ꯆꯥꯕꯒ ꯅꯪꯗꯒꯩ ꯀ꯭ꯂꯥꯁ ꯆꯠꯂꯦ ꯑꯗꯨꯒ ꯀ꯭ꯂꯥꯁꯇꯨꯁꯨ ꯇꯧꯔꯝꯗ꯭ꯔꯦ
ꯑꯥ
ꯑꯗꯨꯒ ꯅꯪꯅꯕꯅꯦꯅ ꯍꯕꯤ ꯆꯦ ꯀꯣꯂꯤ ꯀꯝ ꯐꯦꯡꯒꯗ ꯆ ꯑꯗꯨꯕ ꯀꯔꯤꯝ ꯇꯧꯔꯝꯗ꯭ꯔꯦ ꯊꯣꯡꯗ ꯌꯥꯅꯤ ꯌꯥꯗꯅ ꯑꯗꯨꯝ ꯂꯩꯔꯝꯃꯤ ꯏꯃꯥꯟꯅꯕꯤꯁꯤꯡꯗꯣ
ꯑꯗꯨꯗꯤ
ꯦ ꯑꯗꯨꯒ ꯀ꯭ꯂꯥꯁ ꯑꯃꯈꯛ ꯇꯧꯔꯒ ꯉꯗ ꯁ ꯇꯁꯟꯁꯦ ꯂꯥꯁꯄ ꯑꯣꯏꯕꯗꯨꯅꯅꯦ ꯃꯤꯁꯤꯡꯗꯣ ꯑꯃ ꯃꯔꯥꯡ ꯃꯔꯥꯡ ꯇꯧꯔꯒ ꯍꯤꯗꯥꯛꯁꯨ ꯂꯥꯛꯅꯗ꯭ꯔꯕ ꯑꯗ ꯂꯩꯈꯣꯏ ꯇꯨꯛ ꯀꯤꯟ ꯆꯄꯣꯠ ꯆꯔꯝ ꯦ ꯑ ꯆ ꯑ ꯀ ꯌꯦꯡꯒꯦꯌꯦ ꯄꯀꯧꯔ ꯄ꯭ꯂꯦꯠ ꯑꯃꯒ ꯂꯧꯕ
ꯎꯝ
ꯅꯍꯥꯟꯗꯣ ꯍꯦꯛ ꯄꯨꯊꯣꯔꯛꯄꯁꯨ ꯁꯝ ꯑꯁꯥꯡꯕ ꯑꯃ ꯌꯥꯎꯋꯦꯕꯀꯣ ꯈꯟꯗ꯭ꯔꯦ ꯂꯧꯊꯣꯛꯑꯒ ꯆꯥꯅꯔꯦꯕ ꯑꯩꯗꯤ ꯁꯨꯡꯆ ꯆꯥꯗ꯭ꯔꯦꯕ ꯑꯗꯨꯝ ꯇꯟꯗꯅ ꯑꯗꯨꯒ ꯑꯃ ꯁꯨꯝ ꯇꯣꯠꯂ ꯆꯠꯔꯛꯑꯀꯥꯟꯗ ꯑꯩꯈꯣꯏ ꯏꯃꯥꯟꯅꯕꯤ ꯔꯣꯖꯤꯕꯤꯁꯦ ꯃꯥ ꯑꯗꯨꯝ ꯆꯥꯏꯌꯦꯕ ꯈꯪꯉꯕ ꯏꯃꯥꯟꯅꯕꯤ ꯌꯥꯎꯋꯦꯕ ꯑꯗꯨꯗꯨꯅꯅꯦ ꯀꯩꯅꯣꯇꯧꯔꯕ ꯃꯥꯅ ꯆꯥꯕ ꯃꯐꯝꯗꯨꯗ ꯑꯃꯨꯛꯁꯨ ꯁꯝꯁꯦ ꯑꯃꯨꯛ ꯃꯇꯠ ꯑꯃꯗꯤ ꯌꯥꯎꯔꯝꯃꯕ
ꯑꯁ
ꯍꯪꯒꯣꯏꯕꯁꯤꯗꯤꯕ
ꯃꯣꯏ ꯐꯖꯅ ꯑꯝꯇ ꯌꯦꯡ ꯗ꯭ꯔꯝꯅꯤꯅꯦ ꯑꯣꯏꯔꯤꯁꯦ ꯑꯗꯨꯗꯤ
ꯍꯣꯏ ꯁꯝ ꯂꯥꯟ ꯌꯧꯔꯛꯄꯗꯨ ꯁꯨꯝ ꯆꯨꯝꯅ ꯑꯃꯨꯛ ꯑꯅꯤꯔꯛ ꯑꯃꯨꯛꯇꯪ ꯑꯣꯏꯗꯤ ꯐꯩꯗꯅ
ꯍꯣꯏ
ꯑꯅꯤꯔꯛꯄꯣ ꯍꯪꯒꯣꯏꯔꯦ ꯑꯗꯒꯤ ꯑꯃꯨꯛ ꯑꯗꯨ ꯆꯥꯕ ꯂꯣꯏꯔꯒ ꯑꯃꯨꯛ ꯃꯤꯒꯤ ꯑꯥ ꯐꯤꯔꯋꯦꯜ ꯄꯣꯜ ꯁꯥꯏꯟꯁꯀꯤ ꯇꯧꯕ ꯑꯗꯨꯗ ꯑꯃꯨꯛ ꯆꯪꯉꯦ ꯃꯤ ꯀꯩꯅꯣꯒꯤ ꯔꯤꯐ꯭ꯔꯦꯁꯃꯦꯟ ꯌꯦꯟꯕ ꯃꯄꯥ ꯃꯨꯛ ꯇꯥꯔꯕ ꯕ
ꯆꯥꯛꯀꯨꯝꯕ ꯆꯥꯛ ꯀ ꯀꯩꯅꯣꯒ ꯌꯦꯟ ꯊꯣꯡꯕꯒ ꯍꯥꯞꯇꯅ ꯇꯧꯔꯦ ꯏꯀꯥꯏ ꯏꯀꯥꯏ ꯂꯧꯁꯤꯜꯂꯦꯗꯅ
ꯑ
ꯔꯦ ꯑꯁꯤ ꯄꯨꯊꯣꯛꯑ ꯆꯠꯈꯤꯕꯗꯤ ꯐꯖꯗꯦꯍꯦ ꯑꯁ ꯑꯈꯣꯏ ꯃꯔꯤ
ꯎꯝ ꯎꯝ
ꯑꯩꯃꯥꯟꯅꯕꯤ ꯇ꯭ꯔꯥꯞ ꯅꯨꯄꯤꯗꯨꯗ ꯍꯥꯏꯔꯤ ꯕꯤꯗꯌꯥꯒꯤ ꯋꯥꯔꯤ ꯍꯦꯛ ꯂꯥꯛ
ꯐꯔꯦ ꯑꯗꯨꯅ ꯇꯥꯗꯅ ꯆꯠꯂꯁꯨ
ꯅꯣꯛꯅꯤꯡꯕꯁꯤ ꯑꯗꯨꯒꯅꯦ ꯑꯃꯨꯛꯅꯦ ꯑꯈꯣꯏꯒꯤ ꯗꯤꯄꯥꯔꯠꯃꯦꯟꯇ ꯇꯧꯕ ꯄ꯭ꯔꯣꯒꯥ꯭ꯔꯝꯗꯨꯕꯨꯨ ꯍꯧꯗ꯭ꯔꯤꯅ ꯑꯃꯨꯛ ꯑꯗꯨꯒꯤ ꯄ꯭ꯔꯣꯒꯥꯥꯝꯗꯨ ꯑꯃꯨꯛ ꯊꯥꯏ ꯂꯩꯔꯦꯀꯣ ꯑꯗꯨꯒ ꯑꯈꯣꯏ ꯗꯤꯄꯥꯔꯠꯃꯦꯟꯗꯁꯨ ꯑꯃꯨꯛ ꯆꯪꯉ ꯏꯒꯤꯁꯦ ꯐꯪ ꯐꯇꯧꯕꯁꯨ ꯌꯥꯎꯔꯒ ꯑꯃꯨꯛ ꯑꯆꯥꯄꯣꯠ ꯑꯃꯨꯛ ꯆꯥꯊꯣꯛꯑ ꯊꯣꯛꯂꯛꯑꯕ ꯌꯨꯝꯗ ꯍꯜꯂ ꯆꯔꯥꯋꯥꯗ ꯆꯥꯛꯇꯨꯅ ꯍꯧꯖꯤꯛ ꯅꯨꯡꯗꯥꯡ ꯑꯃꯨꯛ ꯆꯥꯔꯦꯗꯅ
ꯆꯞ ꯆꯥꯔꯦꯅꯦ ꯅꯪꯒꯤ
ꯇꯥꯏ ꯆꯥꯁꯤꯜꯂ ꯂꯥꯛꯑꯒ
ꯏꯟꯗꯤꯔꯥꯁꯨ ꯃꯦꯁꯦꯖ ꯊꯥꯖꯔꯛꯏ
ꯑꯣ ꯄ ꯂꯥꯏꯔꯤꯛ ꯂꯥꯏꯁꯨ ꯇꯝꯗ꯭ꯔꯕ ꯃꯤꯒꯤ ꯇꯥꯏꯞꯇꯅꯦ ꯑꯩꯅ ꯂꯩꯔꯤꯁꯦ ꯍꯧꯖꯤꯛ ꯐꯃꯨꯡꯁꯤ ꯊꯔꯣ ꯊꯔꯣ ꯑꯣꯟꯗꯅ
ꯑꯩꯗꯤ ꯀ꯭ꯂꯥꯁ ꯆꯠꯂꯨꯕꯩ ꯋꯥꯔꯕꯅꯤꯅ
ꯎꯝ ꯋꯥꯔꯕꯅꯤ ꯀ꯭ꯂꯥꯁꯅ ꯑꯃꯈꯛ ꯇꯧꯕ
ꯑꯗꯨ ꯀ꯭ꯂꯥꯁ ꯇꯧꯒꯦꯔꯥ ꯇꯧꯔꯦꯏꯔ ꯑꯗꯨꯝ ꯆꯠꯂꯨꯔꯗꯤ ꯍꯜꯂꯛꯄꯗ ꯋꯥꯏ ꯍꯥꯏꯕ
ꯑꯁ ꯋꯥꯏ ꯋꯥꯏ ꯀꯦꯝ ꯇꯧꯔꯛꯇ꯭ꯔꯁꯨ ꯑꯗꯨꯝ ꯋꯥꯏ ꯍꯥ ꯃꯤꯒꯤ ꯁꯃꯔꯦꯟꯗ꯭ꯔꯒꯤ ꯐꯪꯁꯟꯗꯨꯗꯅꯦ ꯑꯩꯁꯤꯅ ꯃꯃꯥꯡ ꯃꯐꯝꯁꯤ ꯈꯔ ꯇꯥꯕ ꯅꯅꯦ ꯏꯃꯥꯟꯅꯕꯤꯗꯣ ꯊꯥꯔ ꯕꯦꯟꯁꯤꯗ ꯐꯝꯍꯜꯂꯦ ꯁꯦꯀꯦꯟ ꯕꯦꯟꯁꯇꯨ ꯐꯥꯎꯗꯤ ꯑꯣꯖꯥꯉꯥꯛ ꯐꯝꯃꯦꯕ ꯑꯗꯨꯒ ꯑꯣꯟꯊꯣꯔꯛꯄꯁꯤꯗ ꯑꯃꯃꯨꯛ ꯂꯩꯔꯝꯗ꯭ꯔꯕ ꯁ꯭ꯀꯨꯜꯗ ꯈꯔꯒ ꯈꯣꯏꯕꯥꯅꯤꯁꯦ ꯊꯣꯛꯄ ꯌꯥꯗ꯭ꯔꯦ ꯑꯣꯖꯥꯥꯁꯤꯡꯗꯣ ꯋꯥ ꯉꯥꯡ ꯂꯩꯔꯕꯅꯤꯗ ꯑꯗꯨꯒ ꯃꯥꯅ ꯍꯥꯏ ꯃꯔ ꯌꯥꯝ ꯃꯃꯥꯡꯗ ꯐꯝꯅꯤꯡꯈꯣꯗꯨꯅ ꯑꯌꯥꯝ ꯑ ꯍꯩꯕ ꯁꯥꯒꯣꯗꯅ ꯎꯝ ꯀꯗꯤ ꯑꯗꯨꯝ ꯐꯝ ꯂꯩꯔꯝꯃꯦ ꯍꯥꯏ ꯊꯣꯛꯄ ꯌꯥꯒꯗꯤ
ꯃꯃꯥꯡꯗꯒ ꯐꯝꯖꯤꯜꯂꯨꯔꯕꯅꯤꯅ ꯊꯣꯛ ꯐꯔꯛ ꯇꯥ ꯂꯩꯔꯑꯦ
ꯍꯣꯏ ꯌꯥꯋꯥꯗ ꯍꯥꯏ꯭ꯔꯦ ꯑꯗꯒꯤ ꯄꯣꯠ ꯂꯦꯞꯄ ꯀꯥꯡꯕꯨꯁꯤꯡꯗꯨꯅꯅꯦ ꯑꯁꯣꯝꯒꯤ ꯄꯣꯠ ꯁꯥꯏꯁꯇ ꯑꯃꯨꯛ ꯅꯪꯅꯕ ꯆꯦꯟ ꯑꯃꯗ ꯑꯃꯨꯛ ꯅꯪꯅꯕ ꯆꯦꯟ ꯅꯨꯡꯕꯨ ꯅꯨꯡꯉꯥꯏꯅꯤ
ꯃꯣꯏꯗ ꯑꯃꯁꯨ ꯑꯃꯁꯨ ꯌꯥꯅꯕ ꯇꯧꯖꯕꯗ ꯑꯋꯥꯕ ꯑꯃ ꯑꯣꯏꯖꯔꯕꯅꯦ ꯇꯧꯔꯤꯁꯦ
ꯑꯣꯏꯣꯏꯔꯦꯕ ꯋꯥꯕꯗꯤꯕꯨꯣꯏꯁꯨ ꯄꯣꯜ ꯁꯥꯏꯟꯁꯀꯤ ꯁꯤꯦꯅꯤꯌꯔ ꯑꯃ ꯚꯣꯠ ꯂꯦꯞꯄꯅꯦꯔꯃꯥꯡꯗ ꯃꯥꯁꯦ ꯀꯥꯍꯧꯗ꯭ꯔꯕ ꯑꯣꯕꯨ ꯍꯟꯗꯛꯇꯣ ꯑꯃꯨꯛ ꯂꯦꯞꯀꯅꯤ ꯍꯟꯗꯛꯇꯤ ꯃꯥꯁꯇꯔ ꯂꯣꯏꯕ ꯑꯗꯨꯒ ꯃꯊꯪ ꯑꯃꯨꯛ ꯅꯣꯡ ꯅꯧꯡ ꯆꯜꯂꯒ ꯑꯃꯨꯛ ꯂꯦꯞꯀꯅꯤ ꯑꯗꯨꯒꯤ ꯊꯕꯛ ꯀꯟꯅ ꯇꯧꯔꯤꯕꯔꯤꯕ ꯃꯥꯗꯣ
ꯃꯣꯏꯗꯤ ꯑꯗꯨ ꯉꯥꯛꯇꯅꯦ ꯑꯃꯗ ꯑꯃꯨꯛ ꯑꯃꯗ ꯑꯃꯨꯛ
ꯑꯗꯣ ꯑꯩꯈꯣꯏꯒꯤꯁꯨ ꯍꯧꯖꯤꯛ ꯕꯣꯠ ꯇꯣ ꯑꯃꯨꯛ ꯍꯧꯍꯧꯔꯦ ꯕꯣꯠ ꯃꯇꯝ ꯌꯧꯁꯤꯈꯗꯤ ꯕꯣꯠ ꯍꯧꯍꯧꯔꯦ ꯐꯤꯌꯥꯔꯋꯦꯜ ꯇꯧꯍꯔꯦ ꯕꯣꯠꯀꯤ ꯕꯣꯠꯀꯤ ꯋꯥ ꯄꯨꯊꯣꯛꯖꯍꯧꯔꯦ
ꯎ ꯕꯣꯠꯀꯤ ꯑ ꯊꯋꯥꯏ ꯈꯨꯌꯥꯎꯁꯦ ꯁꯨꯥꯏꯅꯥꯏꯔꯤꯛꯇ ꯌꯥꯎꯔꯤꯕ ꯐꯒꯗꯕ
ꯑꯣ ꯂ ꯇꯌꯥꯔꯗ ꯀꯂꯃꯤꯦꯕꯤ ꯑꯣꯏꯔ
ꯑꯩꯈꯣꯏ ꯃꯅꯤꯄꯨꯔꯒꯤꯗꯤ ꯚꯣꯠꯇ ꯑꯣꯏꯅ ꯊꯋꯥꯏ ꯂꯥꯛ ꯌꯥꯎꯂꯦꯕꯣꯏ ꯑꯣꯏꯅ ꯇꯧꯔꯗꯅ
ꯍꯣꯏ ꯑꯣ
ꯑ
ꯁꯤꯌꯥꯔ ꯣ ꯑꯔꯤꯄ꯭ꯔꯦꯖꯦꯟ ꯇꯣ ꯑ ꯁꯦꯀꯦꯟꯁꯦꯕꯤꯁ ꯇꯔꯤꯈꯦ ꯔꯒꯗꯕ ꯑꯗꯨꯒ ꯁꯤꯌꯥꯔ ꯊꯣꯛꯀꯗꯕꯗꯨꯗ ꯃꯥꯒꯤ ꯕꯣꯕꯤꯒ ꯏꯁꯤꯟꯗꯅ ꯇꯧꯗ ꯕꯕꯥ ꯑꯗꯨ ꯎ ꯀꯥꯏ ꯀꯥꯏꯗꯔꯦꯗ꯭ꯔꯒꯖ ꯑꯇꯣꯞꯄ ꯃꯤꯕ ꯄꯥ ꯕꯨ ꯀꯗꯤ ꯏꯗꯦ ꯍꯒꯦꯗꯤ ꯦꯖꯕꯗꯦꯕ
ꯎꯝ
ꯀꯩꯝꯇ ꯈꯟꯗꯕꯤꯗ ꯇꯧꯔꯝꯕꯕꯨꯗꯤ ꯑꯣꯏꯔꯝꯃꯤ ꯑꯗꯨꯏꯁꯨ ꯄꯣꯂꯤꯇꯤꯛꯁ ꯑꯥ ꯌꯧꯗ ꯑꯈꯔ ꯇꯧ ꯌꯥꯝ ꯃꯨꯟꯅ ꯈꯟꯖꯤꯜꯂꯦꯕ ꯑꯩꯈꯣꯏꯗꯤ ꯀꯩꯝꯇꯕꯨ ꯎꯔ ꯗꯕꯕꯣ
ꯎꯝ
ꯑꯁ ꯏꯃꯥꯟꯅꯕꯤ ꯑꯃꯁꯨ ꯊꯣꯛꯂꯛꯑꯦꯍꯦ ꯑꯩ ꯏꯃꯥꯟꯅꯕꯤ ꯁꯤꯌꯥꯔ ꯂꯦꯞꯂꯤ ꯃꯥꯏ ꯄꯤꯗꯕ ꯌꯥꯔꯣꯏꯀꯣ ꯄ꯭ꯔꯤꯌꯥꯗ
ꯎ ꯐꯄꯤꯤ ꯁꯣꯝ ꯊꯣꯛꯆꯜꯂꯛꯑꯕ
ꯑꯩꯗꯕꯨꯛ ꯁꯣꯝꯗ ꯊꯣꯛꯀꯦ ꯈꯟꯜꯂꯤꯉꯥꯏꯁꯤꯗ ꯀꯥꯏꯗꯧꯅꯤ
ꯅꯪ ꯉꯥꯏꯈꯣ ꯑꯩ ꯍꯥꯟꯅ ꯑꯝꯇ ꯊꯣꯛꯀꯦ ꯍꯥꯏꯔꯣ
ꯑ ꯌꯥꯝꯅ ꯃꯨꯟꯅꯗꯣꯔꯤꯌꯦ ꯑꯩꯈꯣꯏꯒꯤ ꯍꯟꯇꯛꯀꯤ ꯀꯩꯅꯣꯖꯤꯦ ꯀꯩꯅꯣꯝ ꯇꯧꯏꯀꯣ
ꯑꯗꯨ ꯀꯣꯛ ꯍꯥꯏꯅꯔꯒ ꯑꯃ ꯐꯖꯅ ꯂꯦꯞꯄ ꯌꯥꯕꯗꯣ
ꯍꯣꯏ ꯑꯗꯨꯒꯤ ꯀ꯭ꯂꯥꯁꯅꯦꯗꯤ ꯈꯪꯗꯦꯗ ꯆꯍꯤ ꯑꯃꯇꯪꯁꯨ ꯉꯥꯏꯔꯦ ꯀꯔꯤꯕꯨ ꯀꯔꯤ ꯑꯍꯦꯟꯕ ꯄꯥꯝꯃꯤꯅꯣ ꯈꯪꯗꯦ
ꯈꯪꯗꯦ ꯍꯧꯖꯤꯛꯀꯥꯟꯁꯤꯅ ꯑꯩ ꯑꯩ ꯇꯩꯅꯣ ꯇꯧꯍꯧꯔꯗꯤ ꯂꯣꯏꯔꯦꯅ
ꯍꯣꯏ
ꯍꯩ ꯆꯥꯁꯜꯂꯨꯕꯗ ꯏꯁꯤꯡꯁꯤ ꯌꯥꯝ ꯐꯖꯅ ꯊꯛꯅꯤꯡꯕ ꯈꯔꯝ ꯇꯧꯔꯦ
ꯊꯁꯅꯨꯀꯣꯗꯥꯅꯤ ꯑꯃꯨꯛ
ꯁꯥꯍꯜꯂꯒ ꯑꯝꯇ ꯊꯛꯀꯦ ꯇꯣ
ꯎꯝ ꯑꯩꯗꯤ ꯅꯥꯕꯒꯁꯦ ꯄꯨꯔꯥ ꯐꯔꯤꯕ ꯐꯠꯇꯕ ꯈꯪ ꯄꯣꯟꯇꯦꯗ ꯋꯥꯁꯦ ꯉꯥꯡꯅ ꯉꯥꯡꯉꯅꯤ ꯑꯗꯨꯝ ꯈꯣꯟꯖꯦꯜꯁꯦ ꯑꯗꯨꯝ ꯁꯤꯙꯔꯒ ꯑꯗꯨꯝ ꯁꯤꯙꯔ ꯆꯥꯁꯤꯟꯕꯗꯨ ꯁꯨꯡꯛꯂꯦꯞ ꯂꯦꯞꯇꯦ ꯁꯒꯔꯤ ꯈꯔ ꯆꯠꯁꯤꯟ ꯁꯣꯏꯖꯤꯟ ꯈꯔ ꯆꯠꯁꯤꯟ
ꯎꯝ ꯈꯜꯂ ꯈꯜꯂꯒ ꯆꯥꯁꯟꯕꯗ ꯁꯥꯍꯜꯂ ꯊꯛꯑꯗꯤ ꯀꯩꯁꯨ ꯇꯧꯒꯦ ꯍꯥꯏꯔꯝꯃꯣꯏꯗꯀꯣ
ꯑꯥ
ꯑꯦꯁꯤ
ꯑꯗꯨꯔꯤ
ꯃꯩ ꯇꯥꯗꯣꯔꯤ
ꯍꯣꯏ ꯐꯨꯅꯔꯛꯄ꯭ꯔꯥ ꯈꯪ ꯄꯣꯠꯇ꯭ꯔꯤ ꯑꯣꯝꯗꯣ ꯅꯨꯄꯥ ꯑꯃ ꯄꯨꯊꯣꯛꯅꯕꯅ ꯍꯥꯏꯅꯍꯧꯕꯅꯦꯕ ꯌ ꯀꯂꯦ ꯕꯣꯏꯍꯥꯏꯗꯔꯤ ꯍꯗꯤ
ꯁꯤꯂꯥꯛꯑꯒ ꯅꯪꯒꯤ ꯏꯁꯥꯏ ꯋꯥꯔꯤ ꯁꯥꯟꯅꯕ ꯀꯌꯥꯁꯨ ꯁꯨꯈ꯭ꯔꯒꯦ ꯃꯥꯅ ꯀꯌꯥ ꯅꯪꯅ ꯀꯌꯥ ꯁꯨꯈ꯭ꯔꯒꯦ
ꯑꯩꯅ ꯑꯃꯥ ꯑꯗꯒꯤ ꯀꯦꯁꯂꯥꯟꯑꯅ ꯑꯅꯤ ꯁꯨꯈ꯭ꯔꯕꯅꯦ
ꯏꯅꯦ
ꯀꯁꯤꯂꯥꯒꯤ ꯑꯅꯤ ꯁꯨꯔ ꯀꯥꯟꯗ ꯑꯍꯨꯝ ꯁꯨꯕꯁꯦ ꯑꯩꯉꯣꯟꯗ ꯇꯧꯔꯛꯄ ꯀꯥꯟꯗ ꯕꯤꯖꯤ ꯂꯩ ꯍꯥꯏꯌꯦꯕ ꯑꯩꯉꯣꯟꯗꯗꯤ ꯀꯩꯝ ꯂꯩꯇꯕ ꯀꯥꯏꯒꯤꯁꯨꯕꯨ ꯈꯥꯎꯗ ꯑꯗꯨ
ꯅꯪꯒꯤꯗꯨ ꯍꯦꯦ ꯑꯗꯨꯃꯥꯏꯅ ꯇꯧꯕ ꯃꯥꯜꯂꯤ ꯀ
ꯎꯝ ꯌꯥꯗ ꯔꯥꯔꯕꯔ ꯈꯥꯎꯗꯤ
ꯁꯤꯅꯦ ꯑꯩ ꯁꯤꯗ ꯑꯅꯤ ꯁꯨꯕ ꯇꯧꯕ ꯑꯣꯏꯅ ꯑꯗꯨ ꯑꯣꯏꯔꯒ ꯑꯃꯗꯣ ꯀꯩꯅꯣ ꯇꯧꯔꯒ ꯍꯦꯛ ꯇꯧꯕꯒ ꯉꯍꯥꯛꯇꯪ ꯉ ꯇꯠ ꯑ꯭ꯔꯕꯒꯅꯝꯇ ꯌꯥꯕꯨ ꯌꯥꯔꯗꯣꯏꯔꯥ ꯌꯥꯕꯨ ꯌꯥꯔꯣꯏꯗꯣꯏꯔꯥ ꯈꯪꯗꯦ
ꯎꯝ ꯇ꯭ꯔꯥꯏ ꯇꯧꯔ ꯌꯦꯡꯁꯦ
ꯑꯣꯏꯖꯥꯔꯦꯟ
ꯀꯔꯥꯁ ꯁꯦꯃꯤꯁꯇꯔ ꯑꯦꯛꯖꯥꯝ ꯂꯣꯏꯈꯤꯕꯒ ꯆꯞꯄꯗꯒꯤ ꯑꯩ ꯂꯩꯔꯤꯁꯦ
ꯑꯦꯁꯥꯏꯟꯃꯦꯟ ꯂꯣꯏꯈꯤꯕꯁꯤꯗ
ꯍꯣꯏ ꯑꯁ ꯑꯩꯁꯦ ꯃꯊꯥ ꯁꯥꯔꯤꯕꯅꯦ ꯑꯥ ꯗꯦꯠ ꯁꯚꯦꯟꯇꯤꯟꯗꯨꯁꯨ ꯐꯤꯌꯥꯔꯋꯦꯜꯁꯨ ꯑꯗꯒꯤ ꯑꯉꯥꯡ ꯆꯨꯔꯥꯀꯣꯟꯁꯨ ꯀꯃꯥꯏꯅ ꯇꯧꯔꯤꯅ ꯈꯪꯗꯦ ꯑꯉꯥꯡ ꯆꯨꯔꯥꯀꯣꯟꯁꯨ ꯑꯩꯈꯣꯏ ꯃꯥꯅ ꯑꯃꯨꯛ ꯂꯥꯛꯑꯣꯅ ꯍꯥꯏ ꯑꯩꯗꯤ ꯐꯅꯦꯛ ꯄꯨꯈꯠꯂꯛꯑꯣꯗ ꯍꯥꯏꯕ
ꯑꯣ ꯑꯗꯨ ꯁꯣꯝ ꯅꯥꯀꯟꯗ ꯆꯠꯅꯕꯁꯨ ꯂꯩꯖꯔꯤꯃꯤꯅꯦ ꯇꯧꯔꯤꯁꯦ
ꯍꯣꯏ
ꯒ꯭ꯌꯥꯟ ꯇꯥꯔꯗꯤ ꯆꯠꯅꯕ ꯌꯥꯝꯃꯜꯂꯛꯇꯅ ꯄꯨꯟꯅ ꯄꯨꯟꯁꯤꯟꯕ ꯑꯣꯏꯅ ꯇꯧꯗꯅ ꯑꯃꯁꯨ ꯑꯃꯁꯨ
ꯎꯝ
ꯁꯤꯅ ꯑꯅꯤꯁꯨꯕ ꯑꯣꯏꯖꯔꯅꯤ ꯑꯩ ꯉꯁꯥꯏ ꯑꯃꯗꯨꯒ ꯑꯗꯨ ꯂꯣꯏꯔꯒ ꯏꯟꯗꯤꯔꯥ ꯇꯧ ꯄꯤꯔꯛꯒꯦ ꯁꯤꯂꯥ ꯑꯃꯨꯛ ꯅꯪꯅ ꯇꯧꯕ꯭ꯔꯥ ꯃꯥꯅ ꯇꯧꯕ꯭ꯔꯥ ꯑꯃꯨꯛ ꯇꯧꯅꯔꯁꯤ
ꯁꯤ ꯀꯩꯅꯣ ꯇꯧꯔꯒ ꯉꯁꯥꯏꯒꯤꯗꯣ ꯄꯥꯒ꯭ꯔꯥ ꯖꯥꯠꯂꯣ ꯈꯪꯗꯦ
ꯑꯒꯔꯦ ꯑꯩꯅ ꯀꯛꯈꯤꯕꯗꯣ ꯑꯒ꯭ꯔꯦ ꯑꯃꯃꯗꯤ ꯄꯥꯈ꯭ꯔꯦꯕꯀꯣ ꯑꯗꯨꯒ ꯃꯤꯅꯤꯠꯇꯤ ꯈꯖꯤꯛ ꯈꯛꯇ ꯑꯣꯏꯕꯗꯣ